ꯆꯀꯥ ꯀꯩꯗꯧꯔꯤꯅ
ꯀ
ꯎ
ꯀꯀꯥꯠꯇ ꯃꯤ
ꯇꯨꯝꯃꯤꯗꯥ ꯇ ꯁꯔ ꯕꯨꯗꯤ ꯂ ꯀꯩꯀꯥ ꯆꯠꯄ ꯌꯥꯗ꯭ꯔꯣ
ꯆꯠꯅꯤꯡꯗꯔꯦ ꯑꯗꯨ ꯅꯅꯤ ꯏꯅꯦꯗꯤ ꯀꯗꯔꯅ
ꯑꯩꯁꯨ ꯐꯝꯃꯒ ꯂꯩꯗ
ꯑꯥ
ꯊꯕꯛ ꯂꯩꯇꯕꯅꯤꯅ ꯅꯅꯦ ꯑꯩꯁꯦ
ꯃꯥꯅꯤꯅꯦ ꯆꯨꯝꯃꯤꯅꯦ
ꯆꯨꯝꯗ꯭ꯔꯣꯅꯅꯦꯅ ꯍꯥꯏꯔꯤꯁꯦ
ꯎꯝ ꯆꯃꯦ ꯆꯃꯦ
ꯅꯦꯦꯅꯦꯅꯦ ꯑ ꯆꯨꯝꯕ ꯉꯥꯛꯇ ꯉꯥꯡꯕꯅꯦ
ꯑꯁ ꯅꯣꯏ ꯀꯀꯥ ꯈꯨꯟꯗ ꯃꯩ ꯂꯥꯛꯒꯦꯅꯦ
ꯑꯣ ꯃ ꯃ
ꯍ
ꯑꯣ ꯐꯣꯟꯗꯤ ꯃ ꯌꯥꯎꯕ꯭ꯔ ꯑꯗꯨꯗꯤ
ꯌꯥꯎꯋꯤꯗ ꯐꯅꯤ
ꯑꯣ ꯀꯂꯥ ꯀꯅꯤꯗ ꯅꯣꯡ ꯆꯨꯕꯒꯤ ꯑꯣꯏꯔꯝꯒꯅꯤꯅꯦ
ꯍꯣꯏ ꯑꯉ ꯑꯃꯈ ꯇꯥꯕ
ꯑꯁ ꯑꯩꯈꯣꯏꯗꯗꯤ ꯌꯥꯗꯦꯅꯦ ꯑꯉꯥꯡ ꯌꯥꯝꯕꯅꯤꯅ
ꯁꯥ ꯀꯌꯥ ꯁꯨꯔꯦ
ꯑꯩ ꯏꯆꯥꯔꯣ
ꯇꯔꯥ ꯍꯗ
ꯑꯃ ꯄꯤꯔꯛꯎꯔꯣ ꯂꯧ ꯁꯨꯅꯤꯉꯥꯏ
ꯎ ꯂꯪꯂꯣ
ꯊꯕꯛꯗꯤ ꯂꯣꯏ ꯍꯩꯕꯅꯤ ꯍꯣꯏ ꯅꯪꯂꯪꯂꯛꯀꯦ ꯅꯪ ꯁꯤꯟꯅꯕ ꯉꯝꯒꯗ꯭ꯔꯣ
ꯍꯣꯏ ꯉꯝꯅꯤꯗ ꯏꯂꯥꯏ ꯂꯥꯏꯕ ꯄꯣꯠ
ꯑꯁ ꯌꯥꯝ ꯁꯥꯊꯤꯕꯅꯤꯍꯦ ꯑꯩꯒꯤ ꯑꯉꯥꯡꯁꯤꯡꯁꯦ ꯎꯝ ꯎꯝ ꯎ ꯑꯩꯒꯤ ꯑꯉꯥꯡꯁꯤꯡꯁꯦ ꯌꯥꯝꯅ ꯁꯥꯊꯤꯕꯅꯦ ꯅꯪ ꯁꯤꯦꯟꯅꯕ ꯉꯝꯒꯗ꯭ꯔꯣ
ꯌꯥꯝꯅꯤ ꯌꯥꯝꯅꯤ
ꯍ
ꯀꯔꯤ ꯃꯊꯦꯜ ꯆꯥꯕꯤꯔꯒꯦ
ꯑꯦꯔ
ꯍ
ꯈꯥꯃꯦꯟ ꯑꯁꯤꯟꯕꯤꯒ ꯉꯥ ꯑꯌꯥꯏꯕ ꯆꯥꯏ ꯅꯪꯗꯤ
ꯑꯣ ꯑꯣ ꯍꯏꯅꯦ ꯑꯩꯔꯣ
ꯎꯝ
ꯑꯩ ꯉꯁꯤ ꯀꯩ ꯌꯦꯟꯖꯥꯡ ꯍꯥꯏꯁꯤꯔ ꯉꯇꯪ ꯃꯥꯏꯔꯦꯟꯒꯤ ꯃꯅꯥꯎ ꯅꯨꯨꯄꯥꯗꯣ
ꯃꯣꯏꯔꯦꯡꯒꯤ ꯃꯅꯥꯎ ꯅꯨꯄꯥ ꯈꯪ
ꯍꯣꯏ ꯑꯗꯨ ꯑꯣꯏꯅ ꯁꯦꯠ ꯇꯥꯏꯈ ꯔꯦ
ꯌꯥꯝ ꯍꯩꯅ ꯍꯥꯏꯅꯦ ꯅꯪꯒꯤꯁꯦ ꯃ ꯔꯒꯤ ꯃꯗꯥ ꯄꯥ ꯀꯥꯏꯅꯁ
ꯑꯗꯨꯝ ꯈꯪꯗꯤ ꯒ꯭ꯌꯥꯟ ꯇꯥꯔꯤ ꯍꯥꯏꯕ ꯅꯠꯇ꯭ꯔꯣ
ꯍꯣꯏ ꯟ ꯆꯥꯔꯦ ꯒꯟ ꯆꯥꯔꯦ
ꯇꯖꯒꯅꯤꯕ
ꯍꯧꯖꯤꯛꯁꯨ ꯅꯍꯎ ꯆꯣ ꯣ
ꯅꯣꯡ ꯆꯨꯗꯦ ꯅꯣꯡ ꯃꯪꯉꯦ
ꯍꯣꯏꯗ ꯁꯨꯝ ꯃꯒꯦ
ꯀꯌꯥꯝ ꯃꯪꯕ꯭ꯔꯥ
ꯇꯪꯈꯥꯏ ꯃꯣꯏꯗꯤꯤꯟ ꯃꯥꯉꯦ
ꯑ ꯑ
ꯃꯅꯤꯒꯤ ꯋꯥꯔꯤꯁꯤꯗꯤ ꯌꯥꯏꯌꯦꯦ
ꯇꯅꯦ
ꯑꯩꯁ ꯌꯨꯝ ꯂꯩꯕꯁꯨ ꯋꯥꯏꯗ
ꯀꯩ ꯍꯥꯏꯕ
ꯌꯨꯝꯗ ꯂꯩꯕꯁꯨ ꯋꯥꯏꯑꯕ
ꯍꯣꯏ ꯋꯥꯕꯅꯦ
ꯅꯨꯃꯤꯠ ꯇꯥꯕ ꯉꯥꯏꯕꯗꯀꯣ
ꯍꯣꯏ
ꯏꯁ ꯅꯪꯁꯨ ꯇꯧꯔꯝꯒꯅꯤ
ꯑꯩꯁꯨ ꯑꯁ ꯇꯧꯤꯅꯤꯅꯤꯍꯦ ꯇꯧꯗꯕꯗꯤ ꯅꯠꯇꯦ
ꯅꯪ ꯌꯦꯦꯈ꯭ꯔ ꯐꯩꯗ
ꯑꯩꯗꯤ ꯑꯃꯨꯛ ꯊꯕꯛ ꯑꯃ ꯆꯠꯂꯒ ꯑꯃꯨꯛ ꯂꯥꯛꯑꯕꯅꯦ ꯑꯩꯗꯤ
ꯑꯣ
ꯑꯗꯨ ꯊꯕꯛ ꯊꯑꯣꯏꯅ ꯇꯧꯒꯦꯅ ꯆꯠꯄꯅꯦꯕ
ꯎꯝ
ꯃꯣꯏꯅ ꯉꯁꯤꯗꯤ ꯌꯥꯔꯔꯣꯏ ꯍꯥꯏꯔꯛꯄ ꯑꯗꯨꯅ ꯑꯩ ꯌꯨꯝꯗ ꯑꯃꯨꯛ ꯂꯥꯛꯑꯦ
ꯑꯣꯅꯨꯡꯗꯥꯎ ꯌꯥꯔꯦꯅꯦ ꯑꯗꯨꯗꯤ
ꯎꯝ ꯎ ꯌꯥꯕꯠ ꯅ ꯃꯤꯅꯤꯁ
ꯇꯨꯝꯅꯤꯡꯉꯥꯏ ꯅꯪꯒꯤ ꯍꯥꯏꯕꯗꯤ ꯅꯪ ꯌꯨꯝꯗ ꯂꯦꯝꯅ ꯂꯩꯅꯤꯡꯉꯥꯏ ꯃꯣꯏꯅ ꯊꯥꯗꯣꯔꯛꯏꯕ ꯑꯝ ꯑꯗꯨꯅꯦ ꯍꯁ ꯈꯪꯗ꯭ꯔꯔꯤꯗ ꯇꯨꯝꯕ ꯁꯔꯨꯛꯄꯨꯗꯤ ꯂꯥꯏꯔꯤꯛ ꯄꯥꯕ ꯌꯥꯗ꯭ꯔꯣ
ꯂꯔꯤ ꯀꯗꯤ ꯂꯩꯔꯤꯅꯗ
ꯑ
ꯑ ꯂꯥꯏꯔꯤꯛ ꯄꯥꯏꯔꯒ ꯆꯕ ꯆ ꯆꯪꯕ ꯀꯣꯛ ꯑꯠꯇ
ꯍꯧꯖꯤꯛ ꯄꯥꯕꯁꯨ ꯅꯨꯡꯉꯥꯏꯕꯅꯦ
ꯍꯣꯏ ꯃꯣꯔꯤꯒꯨꯝꯕ ꯀꯔꯤꯒꯨꯝꯕ ꯄꯥꯕꯗꯤ ꯌꯥꯏ ꯑꯗꯨꯕꯨ
ꯎꯝ
ꯑꯗꯨ ꯅꯠꯇ꯭ꯔꯗꯤ ꯄ ꯂꯩꯇ꯭ꯔꯦ
ꯑ ꯑꯣ ꯅꯪꯁꯦ ꯋꯥꯔꯤ ꯀꯩꯀꯥꯒꯨꯝꯕ ꯄꯥꯕ꯭ꯔꯣ ꯅꯪꯁꯨ
ꯑ ꯃꯔ ꯃꯔ ꯆ ꯄꯕ
ꯅꯨꯡꯉꯥꯏꯕꯅꯤ ꯅꯨꯡꯉꯥꯏ
ꯏꯕ ꯂꯩꯔꯤꯛ ꯀꯩꯅꯣ ꯋꯥꯔꯤꯒꯤ ꯂꯥꯏꯔꯤꯛꯀꯨꯝꯕ ꯂꯩꯔꯗꯤ ꯈ ꯑꯣ
ꯄꯤꯔꯛꯀꯦ
ꯑꯩꯉꯣꯟꯗ ꯋꯥꯔꯤ ꯌꯥꯝ ꯅꯨꯡꯉꯥꯏꯕ ꯋꯥꯔꯤ ꯑꯃ ꯂꯩ ꯄꯤꯔꯛꯀꯦ ꯅꯉꯣꯟꯗ
ꯄꯤꯔꯛꯑꯣ ꯄꯤꯔꯛꯑꯣ
ꯀꯩꯅꯣꯅꯦ ꯅꯨꯡꯁꯤꯅꯤꯡꯉꯒꯤ ꯋꯥꯔꯤꯅꯤꯗ
ꯍꯃ
ꯑꯗ ꯄꯤ ꯍꯥꯏꯒ ꯑ ꯂꯍꯣꯡꯒꯥꯗꯤ ꯁꯣꯏꯂꯩꯒꯣ
ꯍꯣꯏ ꯋꯥꯠꯂꯤꯗ ꯅꯅꯤ ꯑꯩꯗꯤ ꯌꯥꯝ ꯋꯥꯠꯂꯤꯗ
ꯑꯗꯨ ꯑꯣꯏꯔꯁꯨ ꯑꯁꯤ ꯂꯥꯏꯔꯤꯛꯗ ꯅꯪꯉꯣꯟꯗ ꯁꯨꯝꯃꯟꯈ꯭ꯔꯗꯤ
ꯅꯨꯄꯥꯈꯛ ꯀꯟꯅ ꯊꯤꯔꯤ ꯅꯨꯄꯥ ꯂꯩꯇ꯭ꯔꯗꯤ ꯏꯇꯣꯝꯗ ꯀꯃꯥꯏꯅ ꯇꯦꯟꯗꯣꯏꯅꯣ
ꯃꯁꯦ ꯊꯤꯗꯦꯕ꯭ꯔꯥ
ꯑꯩ ꯊꯤꯔꯤꯅꯦ ꯐꯪꯗꯦꯗꯣ ꯀꯔꯤ ꯇꯧꯕꯒꯤꯔꯦ ꯈꯪꯗꯦ
ꯐꯟ ꯊꯤ ꯖꯟ ꯊꯨ ꯃꯔꯤꯉꯦ
ꯍꯅꯥꯅꯦ ꯀꯟꯅ
ꯑ
ꯎ ꯀꯪꯗꯦꯗ ꯁꯛꯀꯤ ꯃꯟ ꯃꯒꯔ ꯍꯥꯏ ꯏ
ꯪ ꯀꯥꯏ ꯂꯩꯒꯦ
ꯑꯦꯔꯣ
ꯑ
ꯍꯥꯏꯩꯗꯣꯛꯄ ꯌꯥꯗꯦ
ꯔꯄ ꯌꯥꯗꯦ
ꯎꯝ
ꯌꯨꯝꯗ ꯂꯩꯕ꯭ꯔꯣ ꯅꯠꯇ꯭ꯔꯒ ꯅꯠꯇꯦ ꯆꯤꯡꯗ ꯂꯩꯕ꯭ꯔꯣ ꯇꯝꯄꯥꯛꯇ ꯂꯩꯕ
ꯆꯝꯄꯥꯛꯇꯅ ꯏꯦꯒ ꯀ
ꯑꯥ
ꯄꯗꯤ ꯆꯝꯄꯥꯛꯀꯤ ꯂꯩꯌꯦ
ꯐꯩꯌꯦ ꯐꯩꯌꯦ
ꯅꯪꯅ ꯆꯤꯡꯗ
ꯑꯩꯔꯣ
ꯎꯝ
ꯑꯣ ꯆꯤꯡ ꯑꯥ ꯃꯇꯣꯟꯗ ꯂꯩ
ꯅꯨꯡꯉꯥꯏꯕꯅꯤꯍ ꯇꯣꯟꯅ ꯂꯩꯕꯁꯦ
ꯍꯣꯏ
ꯅꯨꯡꯊꯤꯤꯟꯒꯨꯝꯕ ꯑꯗꯨꯋꯥꯏꯗ ꯐꯝꯕꯀꯣ ꯃꯄꯥꯟꯗ ꯅꯨꯡꯁꯤꯠ ꯀꯩꯀꯥ ꯂꯥꯛꯄꯗꯣ ꯑꯁ ꯋꯥꯔꯤ ꯀꯌꯥ ꯁꯥꯟꯅꯔꯒ ꯣ ꯑꯁ ꯌꯥꯝ ꯅꯨꯡꯉꯥꯏꯕꯅꯦ ꯑꯍꯟꯈꯣꯏꯒ ꯐꯝꯃꯤꯟꯅꯔꯒ
ꯑꯁ ꯑꯩꯗꯤ ꯑꯍꯟꯒ ꯐꯝꯃꯤꯟꯅꯅꯤꯡꯗꯦ
ꯑꯁ ꯑꯩꯗꯤ ꯑꯗꯨꯝ ꯐꯝꯃꯤꯟꯅꯩꯗ ꯑꯩꯈꯣꯏ ꯕꯕꯣꯛ ꯈꯣꯏꯕ
ꯑꯗꯨꯒꯨꯝꯕ ꯃꯇꯝꯗꯤ ꯅꯪꯒꯤ ꯅꯨꯡꯁꯤꯅꯕ ꯅꯨꯡꯁꯤ ꯍꯩꯅꯕꯤꯒꯤ ꯐꯝꯗ ꯑꯁ ꯅꯨꯡꯉꯥꯏꯅꯤꯅꯦ
ꯑꯁ ꯑꯗꯨ ꯂꯩꯇꯕ ꯂꯩꯇꯕꯒꯤ ꯑꯍꯟ ꯑꯩꯈꯣꯏꯒ ꯐꯣꯏꯃꯤꯟꯅꯔꯦ
ꯃꯣꯏꯠꯇꯗ ꯅꯣꯏ ꯆꯝꯄꯥꯛꯄꯥꯛꯇ ꯆꯝꯄꯀꯦ
ꯑꯁ ꯈꯪꯉꯦꯗ ꯏꯁꯁ ꯀꯔꯤ ꯍꯥꯏꯁꯤꯔꯥ ꯍꯥꯏ ꯍꯥꯏꯔꯁꯨ ꯉꯝꯗꯦꯅ ꯆꯥꯎꯃꯟꯗꯅ
ꯎꯝ
ꯅ ꯀꯌꯥ ꯍꯥꯏ ꯅꯪ ꯂꯥꯛꯇ꯭ꯔꯤꯕꯣ ꯇꯝꯄꯥꯛꯇ
ꯂꯩꯗ
ꯎꯝ ꯑꯗꯩ ꯈꯪꯕꯅꯤꯅ ꯂꯥꯛꯑꯣ ꯀꯣꯏꯕ ꯆ ꯆꯁꯦ
ꯁ ꯑꯩꯅ ꯉꯁꯥ ꯍꯥꯏꯔꯤꯗꯨꯅꯤ ꯀꯣꯏꯕ ꯆꯠꯁꯤ ꯅꯪꯅ ꯌꯥꯔꯗꯤ ꯄꯨꯕꯤꯒꯦ ꯁꯤꯅꯦꯕ
ꯑꯗꯨꯅꯦ ꯆꯠꯁꯦ ꯀꯣꯏꯕ
ꯎꯝ
ꯆꯠꯅꯤꯡꯉꯦ ꯑꯗꯨꯕꯨ ꯑꯁ ꯆꯠꯃꯤꯟꯅꯅꯤꯉꯥꯏ ꯃꯤ ꯂꯩꯇꯕꯅꯤꯅꯀꯣ
ꯍꯣꯏ
ꯑꯃꯨꯛꯀ
ꯑꯩ ꯂꯩꯔꯦ ꯁꯤꯗꯤ ꯑꯩ ꯂꯩꯔꯦ ꯑꯩ ꯂꯩꯔꯦ ꯁꯤꯗꯤ
ꯑꯗꯨꯅꯦ
ꯅꯪ ꯑꯩꯕꯨ ꯊꯥꯖꯗꯕ꯭ꯔꯥ
ꯊꯥꯖꯩ ꯊꯥꯖꯩ ꯌꯥꯝ ꯊꯥꯖꯩꯌꯦꯗ ꯅꯪ
ꯑꯥ
ꯀꯀꯥꯕꯨ ꯊꯥꯖꯗ꯭ꯔꯗꯤ ꯀꯅꯥꯕꯨ ꯊꯥꯖꯔꯅꯤ ꯎꯝ ꯎ ꯅꯪ ꯆꯥꯛ ꯊꯣꯡꯕꯗꯤ ꯍꯩꯕ꯭ꯔꯣ
ꯑꯩꯗ
ꯎꯝ ꯍꯩꯔꯝꯗꯧ ꯃꯥꯜꯅꯦꯕ ꯅꯪ ꯈꯣꯟꯖꯦꯜꯗꯨꯒ
ꯈꯪꯉꯤꯍꯦ ꯅꯪꯁꯨ ꯌꯥꯝ ꯆꯨꯝꯅ ꯈꯪꯉꯤꯍꯦ
ꯅꯪ ꯈꯣꯟꯖꯦꯜꯗꯨꯒ ꯍꯩꯗꯧ ꯃꯥꯟꯕ ꯑꯩ ꯍꯩꯕ꯭ꯔꯥ
ꯎꯝ ꯍꯩꯌꯦ ꯌꯥꯝ ꯍꯩꯕꯖꯥꯅꯤ ꯎꯝ
ꯑꯗꯨꯗꯅꯦ
ꯑꯩ ꯅꯣꯡꯃ ꯊꯣꯡꯕꯤꯒꯤ ꯆꯥꯒꯔꯅ
ꯆꯥꯒꯤ ꯊꯣꯡꯕꯤꯌꯣ ꯑꯁꯦꯡꯕ
ꯆ ꯊꯃꯤꯒ
ꯍ ꯍꯣꯏ ꯌꯦꯡꯒꯦ ꯍꯥꯎꯕ꯭ꯔꯥ ꯍꯥꯎꯗꯕ꯭ꯔꯥ ꯍꯥꯏꯕꯗꯣ ꯑꯩꯅ ꯑꯩꯅ ꯊꯣꯝꯕꯤꯕꯁꯨ ꯅꯪ ꯆꯥꯕ ꯌꯥꯏ ꯑꯅ
ꯍꯣꯏ ꯆꯥꯒꯦ ꯀꯣ
ꯆꯥꯎ ꯆꯥꯎ ꯐꯖꯅ ꯊꯣꯡꯕꯤꯒꯦ ꯅꯪꯒꯤ
ꯍꯣꯏ ꯑꯗꯨ ꯑꯣꯏꯔꯗꯤ ꯀꯩꯗꯧꯉꯩ ꯑꯣꯏꯅ ꯇꯥꯔꯁ ꯍ꯭ꯔꯣ
ꯍꯌꯦꯡꯁꯨ ꯌꯥꯏꯗ
ꯑꯩ ꯉꯟꯃꯟꯗ꯭ꯔ ꯍ ꯈꯇꯪꯗꯤ ꯈꯪꯅꯈꯤꯁꯤ ꯈꯇꯪ
ꯑꯗꯨꯅꯦ ꯅꯪꯅ ꯁꯪꯕ ꯃꯇꯝꯗ ꯍꯥꯏꯔꯛꯑꯣ ꯑꯗꯨꯝ ꯑꯩꯗꯤ ꯊꯣꯡꯕꯤꯒꯦ ꯗ ꯑꯩꯗꯤ ꯑꯩ ꯍꯥꯏꯖꯔꯦ ꯅꯪꯅ ꯍꯥꯏꯔꯛꯄꯗꯣ
ꯑꯗꯨꯝ ꯔꯦꯗꯤꯗꯅꯦꯕ
ꯎꯝ
ꯑꯆꯥ ꯐꯌꯦ ꯐꯌꯦ
ꯅꯪ ꯅꯪꯒꯤ ꯃꯇꯝꯗꯤ ꯂꯣꯏꯔꯕꯣ ꯅꯪꯒꯤꯁꯦ
ꯑꯩꯒꯤ ꯃꯇꯝꯗ ꯂꯣꯏꯔꯕꯣ ꯍꯥꯏꯁꯦ ꯀꯔꯝꯕ ꯃꯇꯥꯡꯗ ꯑꯣꯏꯗꯣꯏꯅꯣ
ꯎꯝ ꯑꯇꯩꯒꯤ ꯅꯠꯇꯦꯗ ꯅꯪ ꯈꯪꯂꯝꯒꯅꯤꯗ
ꯑꯣ ꯑꯩ ꯍꯥꯟꯅ ꯊꯕꯛ ꯇꯧꯕꯗꯔꯥ ꯍꯣꯏ ꯂꯣꯏꯔꯦ ꯑꯗꯨꯏꯗꯤ
ꯑꯩꯗꯤ ꯍꯧꯕꯗ ꯉꯥꯏꯔꯤ
ꯑꯣ ꯅꯪꯒꯤ ꯊꯕꯛꯇꯣ ꯑꯁ ꯋꯥꯗꯤ ꯋꯥꯕꯅꯤꯀꯣ
ꯑꯁꯦꯡꯕ ꯑꯁ ꯋꯥꯏ ꯍꯦꯄꯒꯤ ꯅꯠꯇꯦ
ꯑ ꯑꯩꯒꯤꯗꯤ ꯅꯍꯥꯟꯅ ꯇꯧꯕꯅꯤꯅ ꯑꯩꯗꯤ ꯊꯕꯛꯇꯨꯀꯣ ꯑꯩꯗꯤ ꯅꯨꯡꯗꯥꯡꯗꯁꯨ ꯀꯩꯗꯁꯨ ꯑꯗꯨꯝ ꯊꯕꯛ ꯏꯁꯄꯣꯔꯠꯁ ꯇꯧꯕꯅꯤꯅ ꯑꯗꯨꯝ ꯑꯩꯗꯤ ꯅꯍꯥꯟ ꯂꯩꯈ꯭ꯔꯦ ꯅꯪꯒꯤꯗꯣ ꯑꯗꯨꯝ ꯑꯩꯉꯣꯟꯗꯁꯨ ꯑꯗꯨꯝ ꯃꯇꯦꯡ ꯄꯥꯡꯕꯤꯌꯨ ꯍꯥꯏꯗꯤ ꯑꯩꯁꯨ ꯑꯗꯨꯝ ꯃꯇꯦꯡ ꯄꯥꯡꯕꯤꯌꯦ
ꯑꯗꯨꯅꯦ ꯄꯥꯡꯕꯤꯌꯣ
ꯌꯥꯝ ꯂꯥꯏꯕ ꯌꯥꯝ ꯂꯨꯕ ꯊꯕꯛꯁꯨ ꯅꯠꯇꯧꯋꯦ ꯑꯗꯨꯕꯨ
ꯑꯩꯗꯤ ꯑꯁ ꯑꯩꯒꯤꯗꯤ ꯀꯔꯤ ꯍꯥꯏꯁꯤꯔꯥ
ꯍ ꯅꯪ ꯏ ꯆꯂꯠꯇꯨ ꯌꯥꯝ ꯂꯨꯝꯕ꯭ꯔꯅꯦ ꯌꯥꯝ ꯀꯩꯅꯣ ꯇꯧꯔꯤꯗ
ꯑꯩꯒꯤ ꯑꯣꯏꯅꯗꯤ ꯈꯔ ꯂꯨꯝꯃꯤꯗ
ꯂꯨꯝꯃꯦ
ꯎꯝ
ꯑꯣ ꯑꯩꯁꯨꯨꯝ ꯑꯩ ꯃꯇꯦꯡ ꯄꯥꯡꯕꯤꯌꯦꯀꯣ
ꯃꯇꯦꯡ ꯄꯥꯡꯕꯤꯕꯅꯦ ꯑꯁꯦꯡꯕ
ꯍꯣꯏ
ꯅꯣꯏ ꯅꯣꯛꯁꯨꯨꯝ ꯅꯣꯛꯅꯤꯡꯕ ꯋꯥꯔꯤꯁꯨ ꯁꯥꯟꯅꯕ ꯑꯁ ꯅꯨꯡꯉꯥꯏꯔꯦꯗ
ꯍꯅꯦ
ꯖꯥꯠꯠꯇꯣ ꯊꯦꯡꯅꯔꯦ
ꯍ
ꯅꯨꯡꯊꯤꯟꯒꯤꯗꯤ ꯀꯩ ꯏꯟꯁꯥꯡ ꯆꯥꯗꯣꯏꯅꯣ
ꯑꯩ ꯅꯨꯡꯁꯤꯁꯦ ꯑ ꯈꯪꯗꯦ ꯑꯩꯈꯣꯏ ꯑꯩꯈꯣꯏ ꯄꯨꯖꯥꯔꯤꯅ ꯀꯩ ꯊꯣꯡꯉꯅꯤ ꯈꯪꯖꯦ
ꯆꯥꯎꯅꯦ
ꯑꯕ ꯆꯟꯉ ꯂꯩꯇꯦ
ꯍꯕ ꯂꯩꯦꯇ ꯑꯣ ꯐꯤꯔꯀꯦ ꯃꯁꯔꯨꯝ ꯀꯩꯀꯥ ꯂꯩꯇꯦ
ꯄꯔ ꯎꯀꯣ
ꯄꯤꯔꯛꯀꯦ ꯄꯤꯔꯛꯀꯦ ꯑꯩ ꯊꯥꯔꯛꯀꯦ ꯀꯣ
ꯑ ꯍ